ꯑꯣ
ꯍꯜꯂꯣ
ꯎꯝ
ꯆ ꯍꯅꯥꯅ ꯊꯣꯡꯃ ꯍꯒ꯭ꯔꯕ꯭ꯔꯥ
ꯎꯝ ꯍꯥꯎꯗ꯭ꯔꯤ ꯉꯜꯂꯤ ꯉꯥꯏꯍꯥꯛ ꯂꯩꯔꯒ ꯊꯣꯡꯁ ꯇꯧꯕꯅꯤ
ꯍ ꯉ ꯉꯅꯦ
ꯎꯝ ꯅꯪꯗꯤ
ꯑꯩꯁꯨ ꯊꯣꯡꯗ꯭ꯔꯤ
ꯀꯩ ꯌꯦꯟꯁꯥꯡ ꯊꯣꯡꯒꯦ ꯉꯁꯤꯗꯤ
ꯉꯁꯤꯗꯤꯀꯣ ꯑꯣꯛꯁꯥꯒ ꯎꯝ ꯍꯋꯥꯏꯖꯔ
ꯑꯣꯥ ꯍꯥ ꯍꯥ ꯅꯣꯛꯅꯤꯡꯉꯦ ꯍꯥꯎꯒꯅꯤꯅꯦ ꯑꯁꯤꯗꯤ ꯁꯤꯒꯨꯞ ꯏꯟꯁꯥꯡ ꯏ ꯍꯥꯎꯕꯅꯤꯅꯦ ꯑꯩꯁꯨ ꯆꯥꯅꯤꯡꯉꯦ ꯑꯩꯁꯨ ꯂꯥꯛꯀꯦ
ꯍꯣꯏ ꯂꯥꯛꯑꯣ ꯂꯥꯛꯑꯣ ꯇꯥꯁꯦ
ꯎꯝ ꯅꯪꯅ ꯊꯣꯡꯒꯗ꯭ꯔꯥ
ꯍꯣꯏ ꯑꯩꯅ ꯊꯣꯡꯒꯅꯤꯑ
ꯎꯝ ꯍꯥꯥꯎꯕꯅꯦ
ꯅꯪ ꯀꯩꯗꯧꯉꯥꯏ ꯕꯖꯥꯔ ꯆꯠꯀꯅꯤ ꯍꯥꯏꯕ꯭ꯔꯣ ꯆꯔꯅꯉ
ꯋꯦꯅꯦꯁꯗꯦꯗ ꯆꯠꯂꯗꯤ ꯂꯣꯏꯒꯗ꯭ꯔꯣ
ꯈꯪꯗ꯭ꯦꯅꯦꯍꯦ ꯂꯣꯏꯔꯣꯏꯗꯧꯕ ꯃꯥꯜꯂꯦꯗ
ꯑꯣꯝ ꯑꯩꯁꯨ ꯈꯟꯒꯦ ꯅꯪꯒꯤꯗꯣ
ꯎꯝ
ꯀꯌꯥ ꯀꯌꯥ ꯌꯣꯟꯕꯔꯣ ꯍꯧꯖꯤꯛꯀꯥꯟ
ꯑꯩ ꯁꯤ ꯌꯥꯝ ꯑꯃꯗꯦꯗ
ꯎꯝ
ꯃꯃꯜ ꯃꯃꯜꯗꯨꯀꯣ ꯍꯧꯖꯤꯛꯀꯥꯟꯗꯤ ꯍꯣꯡꯅ ꯄꯤꯊꯣꯛꯈ꯭ꯔꯅꯤ
ꯑꯣ ꯑꯩꯁꯨ ꯈꯟꯒꯦ
ꯎꯝ
ꯑꯗꯨꯗꯤ ꯍꯣꯡꯕ ꯀꯥꯟꯗ ꯈꯟꯗ꯭ꯔꯗꯤ ꯑꯗꯨ ꯌꯥꯔꯣꯏꯕ
ꯎꯝ ꯍꯣꯏ ꯈꯜ ꯂꯩꯦ ꯈ ꯇ
ꯍ ꯒꯥꯟꯗ ꯍꯥꯏꯁꯨ ꯈꯥꯟꯒ
ꯎꯝ ꯀꯣꯏꯔꯥꯛ ꯑꯣꯏꯅꯅꯦ ꯑꯩꯈꯣꯏ ꯌꯨꯝꯗꯁꯨ
ꯎꯝ ꯄꯩꯔꯛꯀꯦ꯫
ꯍꯣꯏ꯫
ꯇꯞꯅ ꯇꯞꯅ ꯌꯣꯜꯂꯁꯨ ꯌꯥꯏꯗ꯫ ꯊꯕꯛ ꯂꯩꯇꯕꯅꯤꯅ ꯎꯝ꯫ ꯑꯗꯨꯨꯝ ꯇꯞꯅ ꯇꯞꯅ ꯌꯣꯟꯂꯁꯨ ꯌꯥꯕꯅꯤꯅ ꯀꯩꯁꯨ ꯀꯥꯏꯗꯦ꯫ ꯍꯞꯇꯥꯗ ꯑꯃꯈꯛꯇꯅꯤꯅ ꯆꯠꯄꯗꯣ꯫
ꯍꯣꯏ ꯋꯦꯠꯅꯁꯗꯦꯗ ꯆꯠꯀꯅꯤ꯫
ꯎꯝ ꯫ ꯐꯔꯦ ꯐꯔꯦ꯫ ꯑꯗꯨꯝ ꯇꯧꯕ ꯃꯊꯪꯗꯗꯤ ꯀꯩ ꯕꯦꯜ ꯂꯧꯒꯦ ꯍꯥꯏꯕ꯭ꯔꯣ꯫
ꯃꯊꯪꯗꯗꯤ ꯀꯔꯤ ꯕꯦꯜ ꯂꯧꯁꯤꯔ ꯈꯪꯗ꯭ꯔꯦꯑꫭ꯫
ꯎꯝ꯫ ꯀꯔꯤꯅꯥ ꯁꯤꯠꯀꯗ꯭ꯔꯥ꯫ ꯀꯔꯤꯅ ꯕꯣꯠ ꯇꯣꯡꯒꯦꯔꯥ꯫
ꯈꯟꯕꯗꯨ ꯀꯣ ꯅꯦꯛꯁ ꯅꯦꯛꯁ ꯇꯥꯏꯝꯗꯤ ꯑꯁ ꯀꯔꯤ ꯂꯧꯁꯤꯔꯁꯨ ꯈꯪꯗꯤ ꯈꯪꯗ꯭ꯔꯦ꯫ ꯕꯤꯁꯤꯠ ꯑꯣꯏꯅ ꯂꯧꯁꯤꯔꯥ ꯅꯠꯇ꯭ꯔꯒ ꯑꯩ ꯒꯌ꯭ꯥꯟ ꯃꯟ ꯇꯥꯗ꯭ꯔꯦ꯫
ꯎꯝ ꯕꯦꯔ ꯇꯥꯡꯕꯅꯤꯅꯀꯣ꯫
ꯍꯣꯏ ꯕꯦꯜ ꯇꯪꯕꯒꯤ ꯑꯁ ꯈꯔꯪꯗ꯭ꯔꯦ ꯀꯔꯤ ꯇꯧꯁꯤꯔ꯫
ꯎꯝ꯫ ꯕꯦꯜ ꯍꯧꯖꯤꯛꯀꯥꯟꯗꯤ ꯕꯦꯜꯁꯨ ꯇꯥꯡꯉꯦꯅ꯫
ꯎꯝ꯫
ꯑꯁ ꯕꯦꯜ ꯂꯧꯕꯁꯨ ꯌꯥꯝ ꯀꯤꯗ ꯈꯟꯕ ꯀꯥꯟꯗ꯫
ꯎꯝ ꯑꯁꯦꯡꯕ꯫
ꯍꯩꯁꯋꯔꯅ ꯕꯦꯜ ꯍꯥꯡꯕ ꯃꯇꯝꯗ ꯀꯩ ꯍꯥꯏꯁꯤꯔꯥ ꯑꯁ ꯊꯣꯛꯀꯦꯔꯥ ꯊꯣꯛꯔꯔꯣꯏꯔ ꯀꯟ ꯈꯟꯕꯗꯣ꯫
ꯎꯝ꯫ ꯅꯠꯇ꯭ꯔꯒꯁꯨ ꯑꯁꯤ ꯏꯁꯄꯣꯔꯠꯁ ꯕ꯭ꯔꯥꯒꯨꯝꯕ ꯄꯨꯁꯤꯔꯥ꯫
ꯑꯣꯟꯂꯥꯏꯟꯗ ꯌꯦꯅꯉꯥꯏ꯫ ꯈꯪꯗ꯭ꯔꯦ ꯀꯨꯅꯁꯤꯔ ꯈꯗ꯭ꯔꯦꯗ ꯀ꯭ꯔꯤꯇꯧꯒꯦꯔ ꯈꯪꯗ꯭ꯔꯦ꯫
ꯑꯣꯟꯂꯥꯏꯟꯗꯁꯨ ꯌꯣꯟꯕ ꯌꯥꯏꯌꯦꯅ ꯑꯣꯟꯂꯥꯏꯟꯗꯁꯨ ꯌꯣꯟꯕ ꯌꯥꯕꯅꯤꯅ ꯑꯗꯨꯝ
ꯑꯥ ꯀꯔꯤꯔꯥ ꯏꯟꯁꯇꯥꯒ꯭ꯔꯥꯝꯒꯤ ꯄꯦꯖ ꯍꯪꯒꯦ ꯍꯥꯏꯔꯒ ꯑꯗꯨꯝ ꯀꯥꯎ ꯀ ꯀ ꯀ ꯀꯔꯒ ꯂꯩꯕ ꯑꯁ ꯂꫭꯏꯔꯤꯗ ꯎꯝ꯫
ꯑꯩ ꯍꯥꯏꯒꯦ꯫ ꯁꯇꯔꯗꯦꯗꯔ ꯀꯩ ꯅꯨꯃꯤꯠꯇꯔꯥ ꯎꯝ ꯆꯨꯃꯨ ꯕꯖꯥꯔ ꯍꯥꯏꯕ꯭ꯔꯣ꯫
ꯎꯝ ꯎꯝ꯫
ꯑꯁꯤꯗꯁꯨ ꯈꯟꯕ ꯌꯥꯏꯌꯦꯅ꯫
ꯍꯣꯏ ꯌꯥꯗꯤ ꯌꯥꯌꯦ ꯫
ꯑꯁꯤꯗꯁꯨ ꯈꯟꯂꯒꯥ ꯑꯗꯨꯝ ꯂꯧꯕ ꯌꯥꯏꯌꯦ꯫
ꯎꯝ ꯑꯗꯨ ꯇꯧꯅꯉꯥꯏ ꯇꯧꯕꯅꯤꯍꯦ꯫ ꯖꯦꯡꯕ ꯇꯥꯔꯦ ꯖꯦꯡꯕ
ꯅꯨꯃꯤꯠ ꯅꯨꯃꯤꯠꯒꯤ ꯗꯥꯎꯅꯤꯅꯀꯣ ꯑꯐꯕ ꯅꯨꯃꯤꯠ ꯂꯩ꯫ ꯑꯐꯠ ꯐꯠꯇꯕ ꯅꯨꯃꯤꯠ ꯂꯩꯌꯦꯕ꯫
ꯎꯝ꯫
ꯌꯦꯡꯔꯒ ꯈꯔ ꯌꯦꯡꯕ ꯌꯥꯏꯅ
ꯍꯣꯏ
ꯆꯨꯃꯨ ꯕꯖꯥꯔꯁꯨ ꯌꯥꯝ ꯆꯥꯎꯋꯤꯅ
ꯑꯁ ꯌꯥꯝ ꯆꯥꯎꯋꯦ ꯆꯃꯨ ꯕꯖꯥ
ꯎꯝ
ꯆꯥꯝꯃꯟꯥꯟꯕꯒꯤ ꯕꯤꯠ ꯂꯩꯇꯦ ꯑꯩ
ꯍꯥ ꯍꯥ
ꯑꯩꯒꯤ ꯀꯣꯛ ꯉꯥꯎꯋꯦ꯫
ꯍꯨꯝ ꯈꯟꯕ ꯌꯥꯏ ꯁꯨꯃꯨ ꯕꯖꯥꯔꯗꯁꯨ ꯁꯨꯃꯨ ꯕꯖꯥꯔꯗꯅ ꯈꯟꯕ ꯅꯨꯡꯉꯥꯏꯒꯅꯤ ꯈꯜꯂꯤ꯫ ꯕꯖꯥꯔ ꯆꯥꯎ ꯕꯖꯥꯔ ꯆꯥꯎꯕꯒꯤꯀꯣ
ꯎꯝ ꯑꯗꯨꯁꯨ ꯑꯗꯨꯅꯦ꯫
ꯎꯝ ꯁꯄꯔ ꯃꯥꯀꯦ ꯀꯦꯗꯗꯤ ꯄꯤꯛꯄꯅꯦꯅ
ꯎꯝ
ꯑꯥ ꯎꯝ ꯁꯨꯝꯃꯨ ꯕꯖꯥꯔꯗꯁꯨ ꯇꯔꯥ ꯀꯨꯟ ꯌꯥꯡꯈꯥꯏ ꯑꯗꯨꯝ ꯄꯤꯕ ꯐꯖ ꯐꯖꯕ ꯑꯗꯨꯝ ꯂꯩꯒꯅꯤ ꯈꯜꯂꯗꯤ
ꯍꯣꯏ ꯑꯗꯨꯗꯨ ꯇꯒꯅꯤ ꯍꯣꯏ
ꯎꯝ ꯑꯁꯤꯗꯁꯨ ꯈꯟꯕ ꯌꯥ ꯈꯪꯗꯦ ꯕꯤꯖꯤꯅꯦꯁ ꯇꯧꯕꯁꯦ ꯌꯥꯝ ꯋꯥꯕꯅꯤꯗ
ꯎꯝ ꯋꯥꯏ
ꯎꯝ ꯈꯟꯕꯅ ꯑꯃ ꯇꯧꯕꯅ ꯑꯃ
ꯎꯝ
ꯑꯁꯤꯃꯨꯛ ꯊꯣꯛꯀꯅꯤ ꯈꯜꯂꯒ ꯊꯣꯛꯇꯕ
ꯑꯣ
ꯈꯪꯗꯦ꯫
ꯎꯄꯥꯏ ꯂꯩꯇꯦ꯫
ꯍꯣꯏꯅꯦ꯫ ꯄꯥꯏ ꯂꯥꯏꯇꯅꯦ꯫
ꯎꯝ ꯅꯪꯅꯍ ꯀꯅ ꯅꯪ ꯅꯍꯥꯟ ꯀꯥꯟꯅꯣ ꯑꯩꯈꯣꯏ ꯌꯨꯝꯗ ꯂꯄꯀꯥꯟꯗ ꯄꯀꯣꯔꯥ ꯑ ꯀꯣꯔ ꯀ꯭ꯔꯤꯔ ꯁꯦꯝꯕꯤꯕꯗꯣ
ꯎꯝ
ꯀꯔꯝꯕꯅ ꯁꯦꯝꯕ꯭ꯔꯥ ꯑꯩꯉꯣꯟꯗ ꯇꯝꯕꯤꯌꯨꯅꯦ꯫
ꯍꯣ ꯕꯣꯔꯥ ꯍꯥꯏꯕ꯭ꯔꯣ?
ꯎꯝ
ꯑꯣ ꯕꯣꯔꯥꯗꯤ ꯕꯤꯁꯣꯟꯒ ꯅꯥꯀꯨꯞꯄꯤ ꯑꯗꯨꯒ ꯁꯣꯗꯥ ꯈꯔ ꯍꯥꯞꯄꯒ ꯑꯗꯨꯝ ꯊꯨꯝ ꯈꯔ ꯄꯔꯣ ꯍꯥꯞꯄꯁꯨ ꯁꯤꯂꯤꯄꯗꯥꯏꯔꯗꯣ ꯃꯣꯔꯣꯛ ꯑꯇꯦꯛꯄꯁꯨ ꯍꯥꯞꯄ ꯌꯥꯏ
ꯎꯝ
ꯃꯔꯣꯛ ꯍꯥꯠꯇꯕꯁꯨ ꯌꯥꯎꯋꯦ ꯁꯥꯅ ꯆꯥꯅꯤꯡꯉꯗꯤ ꯑꯗꯨꯝ ꯈꯔ ꯁꯥꯅ ꯆꯥꯅꯤꯡꯉꯗꯤ ꯃꯔꯣꯔꯣꯛ ꯍꯥꯞꯄꯦ ꯃꯔꯣꯛ ꯑꯇꯦꯛꯄꯗꯣ
ꯑꯣꯀꯦ꯫
ꯁꯨꯗꯥꯗꯤ ꯌꯥꯝ ꯍꯥꯕ꯭ꯔꯗꯤ ꯌꯥꯗꯕꯅꯦ ꯈꯖꯤꯛ ꯍꯥꯞꯂꯅꯕ
ꯑꯥ
ꯌꯥꯝ ꯍꯕ꯭ꯔꯗꯤ ꯀꯩꯅꯣ ꯇꯧꯋꯦꯕ ꯂꯣꯏꯅ ꯄꯥꯏꯌꯦꯕ
ꯑꯣ ꯑꯩꯗꯤ ꯄꯀꯣꯔꯥꯗꯤ ꯁꯦꯝꯕ ꯍꯥꯏꯔꯦ ꯑꯇꯧꯕꯗꯤ ꯁꯦꯝꯕ ꯍꯥꯏꯌꯦꯦ
ꯑꯣ ꯅꯪꯗꯤꯖꯖꯥꯁꯦ ꯃꯍ ꯍꯩ ꯑꯩꯗꯤ ꯁꯦꯝꯁꯨ ꯁꯦꯝꯗꯦ ꯑꯩꯅ ꯆꯥꯅꯤꯡ ꯑꯗꯨꯝ ꯀꯔꯤ ꯍꯥꯏꯁꯤꯔꯥ ꯏꯊꯦꯟꯗ ꯌꯨꯝꯗ ꯂꯩꯕ ꯀꯥꯟꯗꯗꯤ ꯄꯀꯣꯔꯥ ꯕꯣꯔꯥꯒꯨꯝꯕ ꯞ ꯄꯨꯔꯤ ꯀꯨꯝꯕꯀꯣ ꯀꯔꯤ ꯀꯔꯤꯅꯣ ꯑꯗꯨꯝ ꯁꯦꯝꯃꯒ ꯆꯥꯏ ꯑꯗꯨ ꯍꯧꯖꯤꯛꯤ
ꯑꯩꯗꯤ ꯑꯦ ꯑꯩꯗꯤ ꯍꯧꯖꯤꯛꯀꯥꯟ ꯁꯨꯁꯤ ꯆꯥꯅꯤꯡꯉꯤꯅꯦ ꯖꯠ ꯖꯠ ꯆꯥꯅꯤꯡꯉꯤꯗ
ꯑꯣ ꯆꯥꯅꯤꯡꯉꯗꯤ ꯆꯥꯕ ꯌꯥꯕ ꯃꯇꯝꯗ ꯆꯥꯔꯨꯅꯦ
ꯎꯝ ꯑꯗꯨ ꯑꯣꯏꯕ ꯇꯥꯔꯦ ꯎꯝ ꯃꯥꯅꯦ
ꯎꯝ
ꯅꯪꯒꯤ ꯄꯀꯧꯣꯔꯥ ꯌꯥꯝ ꯍꯥꯎꯋꯦ ꯑꯃꯨꯒ ꯆꯥꯅꯤꯡꯟꯈ꯭ꯔꯦ
ꯆꯁꯦꯃꯦ
ꯑꯩꯈꯣꯏꯅ ꯃꯠ ꯃ ꯆꯥꯁꯦꯀꯣ
ꯎꯥ ꯅꯥꯀꯨꯞꯄꯤ ꯂꯧꯔꯒ ꯆꯥꯒꯗꯕꯅꯤ ꯅꯥꯀꯨꯞ ꯄꯤꯅ ꯍꯥꯥꯎꯕꯅꯦ ꯑꯣ ꯑꯇꯣꯞꯄꯗꯤ ꯑꯗꯨꯝ ꯆꯥꯏ ꯑꯩꯈꯣꯏ ꯈꯨꯟꯗ ꯂꯩꯕ ꯀꯥꯟꯗꯀꯣ
ꯑꯥ
ꯑꯩ ꯑ ꯀꯔꯤ ꯀꯔꯤꯅꯣ ꯈꯥꯃꯦꯟ ꯑꯁꯥꯡꯕꯗꯣ ꯑꯗꯨꯁꯨ ꯆꯥꯏ ꯑꯗꯨꯒ ꯁꯥ ꯃꯔꯣꯏꯁꯨ ꯆꯥꯏ ꯂꯣꯄꯥ ꯁꯨꯁꯥꯏ ꯀꯔꯤ ꯀꯔꯤꯅꯣ ꯑꯗꯨꯝ ꯃꯅꯥ ꯃꯁꯤꯡ ꯌꯥꯝ ꯆꯥꯏꯗ
ꯑꯣ ꯂꯃꯟꯈꯥꯒꯤ ꯂꯃꯟꯈꯥꯏꯒꯤ ꯃꯅꯥ ꯌꯥꯝ ꯍꯥꯎꯋꯦꯀꯣ
ꯍꯣꯏ ꯗꯃꯪꯈꯥꯁꯨ ꯆꯥꯏ ꯑꯗꯨꯒ ꯃꯦꯟꯒꯤ ꯀꯔꯤꯌꯥꯁꯔꯥ ꯂꯩ ꯍꯥꯏꯕ ꯇꯥꯏꯦ ꯃꯔꯦꯟꯒꯤꯗꯣ
ꯎꯅꯥ ꯃꯦꯡꯒꯤ
ꯑꯥꯎ ꯂꯩꯗꯣ ꯑꯥꯎ ꯑꯁꯤꯅꯤ ꯎꯝ ꯑꯁꯤꯁꯨ ꯆꯥꯏ ꯍꯥꯎꯋ ꯑꯁ ꯈꯨꯟꯗ ꯂꯩꯕ ꯀꯥꯟꯗ ꯕꯣꯔꯥ ꯌꯥꯝ ꯁꯤꯠꯂꯦ ꯌꯣꯜꯂꯦ ꯏꯃꯥꯟꯅꯕꯤ ꯏꯕꯥꯅꯦ ꯑꯁ
ꯑꯍ
ꯌꯥꯝ ꯁꯤꯠꯄꯅꯦ ꯇꯣꯡꯁꯨ ꯇꯣꯡꯉꯦ
ꯇꯣꯡꯒꯅꯤ ꯍꯣꯏ
ꯎꯝ ꯑꯗꯨꯒ ꯏꯕꯥꯅꯤꯁꯦ ꯌꯦꯟꯔꯨꯝꯁꯨ ꯐꯨꯠꯂꯒ ꯌꯣꯜꯂꯦ ꯑꯗꯨꯒ ꯀ ꯇꯣꯁꯇ ꯇꯣꯁ ꯉꯧꯔꯒ ꯑꯗꯨꯁꯨ ꯌꯣꯜꯂꯦ ꯑꯗꯨꯒ ꯄꯨꯔꯤꯁꯨ ꯌꯣꯜꯂꯦ ꯑꯗꯨꯒ ꯁꯥ ꯌꯦꯟꯗꯣ ꯌꯦꯟ ꯉꯧꯔꯒ ꯇꯥꯎꯔꯒꯁꯨ ꯌꯣꯜꯂꯦ ꯆꯥꯁꯨ ꯁꯦꯝꯃꯦ
ꯋꯥꯔꯝꯒꯅꯤ
ꯎꯝ ꯑꯗꯨꯝ ꯁꯦꯝꯂꯒ ꯑꯁ ꯊꯥ ꯇꯔꯨꯛ ꯇꯔꯦꯠꯀꯨꯝꯕꯗ ꯌꯣꯜꯂꯦ
ꯑꯣ ꯁꯤꯠꯕ꯭ꯔꯥ ꯑꯗꯣ
ꯌꯥꯝ ꯁꯤꯠꯂꯦꯋꯦ
ꯐꯩꯏꯅꯦ
ꯎꯝ ꯁꯤꯠꯇꯤ ꯁꯤꯠꯂꯦ
ꯑ
ꯁꯤꯡꯖꯨꯁꯨ ꯌꯣꯜꯂꯦ
ꯑꯣ
ꯃꯣꯃꯣ ꯃꯣꯃꯣꯁꯨ ꯌꯣꯜꯂꯦ ꯆꯤꯀꯟ ꯃꯣꯃꯣꯗꯣ ꯑꯁ ꯆꯤꯀꯟ ꯃꯃꯣꯗꯤ ꯌꯥꯝ ꯁꯤꯠꯂꯦ ꯂꯩꯁꯥꯕꯤꯁꯤꯡꯗꯣ ꯂꯥꯔꯒꯥ ꯑꯁ
ꯑꯩꯗꯤ ꯃꯣꯃꯣꯗꯤ ꯑꯁ ꯁꯦꯝꯅꯤꯡꯗꯦꯗ ꯕꯤꯠ ꯂꯩꯇꯦ
ꯆꯤꯛꯀꯟ ꯃꯣꯃꯣꯗꯤ ꯌꯥꯝ ꯀꯩꯅꯣ ꯇꯧꯋꯦ ꯑꯩꯗꯤ ꯁꯤꯀꯟ ꯃꯣꯃꯣꯁꯨ ꯍꯥꯎꯋꯦꯗ
ꯎꯝ ꯆꯤꯛꯀꯟ ꯃꯣꯃꯣꯁꯨ ꯍꯥꯎꯋꯦ ꯑꯗꯨꯕꯨ ꯑꯩꯗꯤ ꯌꯨꯝꯕ ꯍꯩꯔꯦꯅꯦꯍꯦ
ꯑꯩꯁꯨ ꯌꯣꯝꯕ ꯍꯩꯗꯦ ꯆꯤꯀꯟ ꯃꯣꯃꯣ ꯏꯃꯥꯟꯅꯕꯤꯅ ꯌꯣꯝꯕꯅꯦ
ꯑꯣ
ꯑꯁ ꯌꯥ꯫